ꯍꯜꯂꯣ
ꯑꯟꯑꯣꯗꯤꯕꯜ
ꯑꯟꯑꯣꯗꯤꯕꯜ
ꯈꯥꯏ ꯂꯩꯒꯦ
ꯀꯩꯅꯣ ꯊꯣꯛꯇꯧꯋꯦ ꯀꯦꯖꯤꯗ
ꯀꯩꯗꯧꯅꯕ
ꯁꯤꯃꯦꯛ ꯇꯧꯁꯦ ꯍꯥꯏꯅ ꯑꯇꯦꯁꯨ ꯂꯥꯛꯅꯤ ꯍꯥꯏ
ꯀꯠꯇꯦꯕꯅꯤꯔꯣ
ꯑ ꯐꯧꯅ ꯑꯩ ꯅꯣꯏ ꯍꯣꯡ ꯌꯣꯗꯣꯔꯦ
ꯆꯂꯣ ꯆꯂꯣ ꯆꯂꯣ ꯑꯁ ꯇꯜꯂꯤꯗ
ꯅꯕꯥꯅꯤ ꯀꯩꯅꯣ
ꯅꯨꯡꯁꯥ ꯅꯨꯡꯁꯥ ꯌꯥꯝ ꯁꯥꯌꯦꯗ ꯍꯧꯖꯤꯛꯁꯦ ꯑꯟꯑꯣꯗꯤꯕꯜ
ꯌꯨꯝꯗ ꯂꯩꯕꯁꯦ ꯑꯩꯁ ꯌꯥꯗꯅꯦꯍꯦ ꯃꯩꯁꯨ ꯂꯥꯛꯇꯦ
ꯕꯖꯤꯔ ꯀꯝꯗꯔꯤꯑꯣ
ꯍꯥꯥ
ꯕꯖꯥꯔ ꯀꯨꯝꯁꯤꯔꯣ
ꯂꯥꯎꯅꯦ ꯑꯗꯨꯗꯤ
ꯑꯗꯨ ꯕꯖꯥꯔꯗ ꯏꯔꯥꯡ ꯇꯧꯔ ꯂꯩ ꯍꯥꯏꯅꯦ
ꯑꯗꯨ ꯀꯩꯞꯀꯥꯏ ꯋꯥꯏꯗꯣꯏꯅꯣ
ꯈꯪꯗꯦ ꯅꯍꯥꯟ
ꯑꯟꯑꯣꯗꯤꯕꯜ
ꯄꯣꯠ ꯐꯥꯔꯝꯕꯗꯣ ꯑꯗꯨ ꯁꯤ ꯕꯖꯥꯔꯗꯥ
ꯑꯝ
ꯑꯗꯨ ꯄꯨ ꯄꯨꯂꯤꯁꯁꯤꯡꯅ ꯂꯧꯕ ꯂꯥꯛꯑꯦ ꯍꯥꯏꯕꯒꯤ ꯏꯔꯥꯡ ꯇꯧꯋꯦ ꯂꯩ ꯍꯥꯏꯕꯅꯤ ꯃꯣꯏ
ꯑ
ꯅꯕꯗꯤ ꯍꯥꯟꯅ ꯆꯠꯂꯨꯔꯣ ꯑꯗꯨꯒ ꯍꯜꯂꯥꯛꯑꯣ
ꯑꯟꯏꯟꯇꯦꯜꯂꯤꯖꯦꯕꯜ
ꯎꯝ
ꯀꯥ ꯌꯧꯎꯒꯦꯅ
ꯥꯏ ꯇꯥꯏ ꯇ
ꯀꯥꯏ ꯌꯎꯔꯒꯦ
ꯅꯣꯏꯐꯝꯗ ꯌꯎꯔꯤ ꯌꯥ
ꯑꯦ ꯅꯪ ꯍꯌꯦꯡ ꯆꯠꯀꯅꯤ ꯍꯥꯏꯕ꯭ꯔꯣ ꯑꯥ ꯇꯥꯕ ꯍꯜꯂꯣ ꯍꯜꯂꯣ
ꯇꯪꯨ
ꯍꯜꯂꯣ
ꯉꯁꯥꯏ ꯀꯇꯦꯅ ꯍꯥꯏ ꯀꯩꯅꯣ ꯅꯪ ꯅꯪꯅꯦ ꯀꯇꯦꯅꯦ ꯃꯣꯟꯅꯦ ꯑꯗꯨꯒ ꯈꯣꯏ ꯃꯔꯤ ꯀꯩꯅꯣ ꯎꯄꯨꯒꯤ ꯑꯥꯔꯃꯤ ꯀꯩ ꯐꯥꯎ ꯀꯩꯅꯣ ꯔꯪ ꯊꯥꯅꯤꯉꯥꯏ ꯍꯥꯏꯅꯦ
ꯑ ꯑꯗꯨ ꯅꯍꯥꯟ ꯇꯥꯛꯀꯗ꯭ꯔꯣ
ꯍꯥꯥ
ꯑꯗꯣ ꯅꯪ ꯆꯀꯗ꯭ꯔꯣ
ꯑꯗꯨ ꯑꯗꯨꯗ ꯈꯪꯉꯅꯦ ꯄꯩꯁꯥ ꯈꯔ ꯋꯥꯕ ꯑꯗꯨ ꯍꯥꯟꯅ ꯌꯥꯎꯁꯤꯔꯥ ꯍꯥꯟꯅ ꯈꯅꯤ ꯈꯟꯕꯅꯦ ꯑꯗꯣ ꯈꯪꯗ ꯀꯗ
ꯅꯨꯃꯤꯠ ꯇꯔꯥ ꯑꯃꯨꯛ ꯍꯦꯔꯗꯤꯁ ꯐꯔꯛ ꯇꯥꯗꯧ ꯃꯥꯟꯅꯗꯕ ꯑꯗꯨ ꯍꯣꯔꯦꯟ ꯌꯨꯝ ꯂꯥꯛꯑꯒ ꯑꯗꯨꯝ ꯈꯟꯅꯕ ꯇꯥꯔꯦ ꯑꯗꯨꯗꯤ
ꯑꯩ ꯍꯥꯏꯒꯦ ꯅꯪ ꯏꯝꯐꯥꯜ ꯆꯠꯂꯝꯗꯥꯏꯗ
ꯑꯥ
ꯅꯣꯡꯃ ꯅꯣꯡꯃꯒꯤ ꯍꯖ꯭ꯔꯥꯅꯤꯅ
ꯎꯝ
ꯑ ꯆꯥꯝꯃꯉꯥ ꯆꯥꯃꯉꯥꯅꯤ ꯑꯗꯨ ꯇꯣꯟꯁꯤꯜꯂꯒ ꯅꯪ ꯏꯝꯐꯥꯜ ꯆꯠꯄ ꯌꯥꯏꯗꯅ
ꯑꯗꯨꯁꯨ ꯌꯥꯏ ꯑꯗꯨꯕꯨ ꯑꯁ ꯗꯦ ꯇꯦꯟ ꯑꯗꯨ ꯍꯦꯔꯗꯤ ꯐꯔꯛ ꯀꯩꯅꯣꯃꯨ ꯇꯥꯗꯧꯕ ꯃꯥꯜꯀꯣ ꯑꯗꯨ ꯈꯪꯅ ꯑꯗꯨ ꯌꯦꯡꯉ ꯇꯥꯔꯦ ꯑꯗꯨꯗꯤ ꯌꯥꯅꯤ ꯌꯦꯅꯃ
ꯀꯩꯅꯣ ꯗꯦꯠ ꯅꯨꯃꯤꯠ ꯇꯔꯥ ꯇꯔꯥ ꯇꯔꯥꯃꯉꯥꯒꯨꯝꯕ ꯁꯨꯅꯤ ꯍꯥꯏꯕꯅꯤ ꯑꯗꯨꯗ
ꯎꯝ
ꯍꯞꯇꯥ ꯍꯞꯇꯥꯒꯤ ꯍꯞꯇꯥ ꯍꯞꯇꯥꯒꯤ ꯄꯤꯒꯅꯤ ꯍꯥꯏꯕꯗꯨ ꯑꯃ
ꯑ ꯉꯥꯏ ꯑꯗꯨꯃꯥꯏꯅꯤ ꯍꯥꯏꯕꯅꯤ ꯍꯣꯏ
ꯑꯦ ꯌ ꯌꯨꯝꯒꯗꯤ ꯁꯪꯉꯣꯏꯗꯅ ꯂꯝꯕꯤꯗ ꯂꯝꯕꯤꯗ ꯇꯥꯏꯗꯅꯦ ꯑꯗꯨꯕꯨꯗꯤ ꯑꯗꯨꯅꯗꯤ ꯑꯁꯤꯅꯗꯤ ꯍꯦꯟꯅ ꯅꯨꯡꯉꯥꯏꯅꯤꯗ
ꯑꯥ ꯑꯗꯨꯁꯨ ꯑꯩ ꯉꯁꯥꯏ ꯈꯅꯤ ꯈꯕꯅꯦ ꯅꯨꯃꯤꯠ ꯇꯔꯥꯗꯨ ꯑꯗꯨ ꯍꯔꯗꯤ ꯏꯁꯤꯡ ꯃꯉꯥꯒꯨꯝꯕꯗꯤ ꯐꯪꯉꯤꯅ ꯈꯪꯗ꯭ꯔꯦ ꯑꯁꯨ ꯃꯒꯗꯥ ꯍꯥꯏꯥꯏ ꯑꯗꯩ ꯠꯀꯂ ꯏꯇꯗ
ꯅꯣꯏ ꯃꯦꯅꯦꯖꯔ ꯀꯧꯔꯕꯔꯕꯣ
ꯍꯥꯥ
ꯅꯣꯏ ꯃꯦꯅꯦꯖꯔ ꯀꯧꯔꯕꯣ
ꯑꯗꯨ ꯑꯗꯨ ꯅ ꯅꯠꯇꯗ ꯍꯥꯏꯕꯗꯤ ꯊꯕꯛ ꯀꯩꯅꯣ ꯔꯤꯖꯨꯝ ꯄꯤꯔꯝꯕꯗꯣ ꯑꯗꯨ
ꯑ ꯀꯪꯁꯤꯌꯦ ꯂꯩꯔꯦ
ꯀꯩꯅꯣ ꯁ꯭ꯋꯥꯗ ꯑꯁꯤ ꯃꯨꯈꯤꯤ ꯂꯩ ꯑꯩꯀꯣꯣꯟꯁ ꯑꯗꯨꯗ ꯀꯤꯕꯨ ꯀꯤꯍꯦ ꯃꯣꯏꯗꯣ ꯀꯃꯥꯏ ꯀꯃꯥꯏ ꯐꯩ ꯍꯥꯏ ꯍꯥꯏꯕꯅꯣ
ꯅꯦ ꯑ ꯃꯣꯏ ꯍꯍꯥꯟ ꯉꯔꯥꯡ ꯉꯔꯥꯡ ꯅꯨꯡꯗꯥꯡꯔ ꯁꯤ ꯊꯦꯕꯥꯗꯣ
ꯑ
ꯁꯤ ꯎ ꯀꯣꯏꯂꯥꯁ ꯀꯣꯏ ꯀꯣꯏꯂꯥꯁ ꯗ꯭ꯔꯝꯗꯣ ꯑꯗꯨ ꯃꯣꯏ ꯄꯨꯔꯛꯑꯦ ꯍꯥꯏꯕꯅꯦꯕ ꯅꯥꯏꯟꯇꯤꯒꯨꯝꯕ ꯑꯗꯨ ꯉꯔꯥꯡ ꯐꯥꯏ ꯍꯥꯏꯕꯅꯦ
ꯑꯣ
ꯑꯗꯨ ꯂꯧꯕ ꯂꯥꯛꯄ ꯂꯥꯛꯄ ꯃꯥꯜꯂꯦ ꯃꯣꯏꯁꯦ
ꯍ ꯐ ꯅꯕꯨꯊ꯭ꯔꯣ ꯎꯝ ꯃꯤ ꯀꯏ ꯍꯥꯏꯕꯖꯅꯨꯀꯣ
ꯑꯝ
ꯃꯤ ꯃꯣꯏ ꯃꯤ ꯀꯌꯥ ꯌꯥꯝꯖꯥꯠꯅꯣ ꯃꯈꯥꯒꯤꯗꯣ ꯅꯪ ꯍꯧꯖꯤꯁꯨ ꯍꯥꯏꯔꯤꯗꯣ
ꯈꯪꯗꯦꯗ ꯍꯧꯁꯨꯛꯕꯁꯛ ꯉꯥꯡ ꯉꯔꯥꯡ ꯊꯦꯕꯥꯅ ꯍꯥꯏꯅꯤꯗ ꯄꯣꯠꯂ ꯇ ꯂꯣꯏꯔ ꯍꯜꯂꯛꯀꯅꯤ ꯍꯥꯏꯕꯅꯦꯕ ꯃꯥꯁꯦ
ꯑꯗꯣ ꯀꯅꯥ ꯑꯅꯥ ꯑꯣꯏꯔꯨꯖꯥꯠꯅꯨꯀꯣ ꯑꯩꯈꯣꯏ ꯈꯪꯕ ꯃꯤ ꯌꯥꯎꯕ꯭ꯔꯣ
ꯈꯪꯗꯦꯗ ꯉꯔꯥꯡ ꯑꯦ ꯉꯔꯥꯡ ꯀꯅꯥ ꯗꯌꯇꯤ ꯌꯥꯎꯔꯒꯦ ꯑꯩꯀꯖꯤꯅ ꯈꯥꯎ
ꯑꯣ ꯉꯔꯥꯡꯒꯤꯀꯣꯖꯤ ꯃꯥꯅ ꯏꯔꯝꯅꯤ ꯑꯗꯣ ꯃꯥꯁꯨ ꯒ꯭ꯔꯨꯞꯇ ꯇꯦꯛꯁ ꯨꯄꯥꯏ ꯄꯤꯔꯤꯅꯦ ꯋꯥꯔꯤ
ꯃꯥꯁꯨ ꯁꯤ ꯇꯖꯩꯗ ꯇꯧꯕ ꯅꯠꯇ꯭ꯔꯣ
ꯍꯟꯗꯛ ꯃꯣꯏ ꯁꯨꯇꯤ ꯄꯤꯗꯨꯗꯤ
ꯑꯦ ꯏꯁꯇꯤꯜ ꯑꯣꯏꯔ ꯃꯣꯏ
ꯗꯦꯠ ꯋꯥꯟ ꯑꯗꯨꯋꯥꯏꯗ ꯀꯥꯕ ꯍꯧꯔꯅꯤ ꯍꯥꯏꯕꯅꯤ ꯃꯣꯏ
ꯈꯪꯗꯦꯕꯣ ꯑꯗꯨꯗꯤ
ꯍꯥꯏ ꯌꯥꯔꯒꯔꯃꯅꯤ
ꯀꯩꯅ ꯑꯣꯏꯔꯦ ꯀ꯭ꯂꯕ ꯀꯄꯤ ꯑꯣꯏꯔꯦꯅ ꯄ ꯊꯦꯡꯌꯨ
ꯍꯌꯦꯡꯁꯦ ꯍꯌꯦꯡꯁꯦ ꯆꯠꯂꯁꯤꯀꯣ ꯃꯌꯥꯝ
ꯍꯥꯥ
ꯆꯂꯦ
ꯄꯊ ꯄꯊ ꯄꯊ ꯑ ꯍꯌꯦ ꯌꯥ ꯆꯁꯦ ꯍ
ꯃꯣꯟ ꯃꯣꯍꯟꯗ ꯃꯣꯍꯟꯗ ꯗ꯭ꯔꯕꯔ ꯗ꯭ꯔꯕꯔ ꯇꯣꯕ ꯇꯛꯅꯤ ꯍꯥꯏꯅꯤ ꯃꯥꯊ ꯔꯤ ꯔꯤ ꯊ ꯍꯔꯗ ꯆꯅꯤ ꯍꯥꯏ ꯑꯗꯨ ꯃꯔꯛ ꯃꯔꯛꯇꯗꯤ ꯌꯥꯎꯒꯅꯤ ꯍꯥꯏꯕꯅꯤ ꯈꯪꯗꯦ ꯑꯩꯈꯣꯏ ꯃꯔꯤ ꯑꯣꯏꯗꯧ ꯃꯥꯜꯂꯦ
ꯑ ꯈꯣꯏ ꯃꯔꯤ ꯑꯣꯏꯗꯧ ꯃꯥꯂꯦ ꯍꯣꯏ
ꯑꯗꯨꯒ ꯃꯤ ꯑꯇꯩꯁꯨ ꯀꯧꯕꯁꯨ ꯀꯧꯔꯁꯨ ꯌꯥꯏ ꯑꯗꯨꯕꯨꯗꯤ ꯈꯪꯗ꯭ꯔꯦ
ꯪꯃꯦ ꯆꯥꯛ ꯌꯦꯟꯖꯥꯡꯁꯨ ꯄꯨꯅꯤ ꯍꯥꯏꯅ
ꯑꯥ
ꯇꯈꯤꯆꯥ
ꯍꯣꯏ ꯅꯨꯡꯊꯤꯜꯒꯤꯗꯤ ꯑꯩꯈꯣꯏ ꯄꯨꯒꯗꯕꯅꯤꯅ ꯑꯗꯨꯕꯨꯗꯤ
ꯍꯖꯥ ꯑ ꯍꯍ ꯂꯀꯣ ꯥꯡ ꯐ ꯥꯡ ꯐꯉꯦ ꯅꯗꯤꯔꯦ ꯍ
ꯑꯦꯟꯁꯥꯡꯕꯨꯗꯤ ꯈꯪꯗ꯭ꯔꯦ ꯎꯁꯣꯏꯒꯨꯝꯕ ꯊꯣꯡꯅ ꯄꯨꯗꯧ ꯃꯥꯜꯂꯦ ꯑꯩꯈꯣꯏꯗꯤ ꯎꯁꯣꯏꯗꯨꯁꯨ ꯆꯥꯗꯦꯅ ꯑꯩꯈꯣꯏꯗꯤ
ꯑ ꯃꯈꯤꯅꯅꯦ ꯀꯁꯤꯗꯤ ꯑꯁ ꯀꯗꯔ ꯒ꯭ꯔꯨꯞꯛꯇ꯭ꯔ ꯑꯗꯨ ꯑꯣꯏꯂꯛꯑꯒꯤ ꯗ꯭ꯔꯝꯗꯣ ꯑꯗꯨ ꯐꯣꯇꯣ ꯊ ꯊꯥꯒꯠꯂꯂꯅꯤꯕ ꯑꯗꯨ ꯀꯃꯥꯏꯅ ꯇꯧꯗꯔꯣ ꯍ ꯑꯗꯨ
ꯑꯗꯨ ꯂꯒ ꯂꯥꯛꯄꯧ ꯃꯥꯜꯂꯦ ꯃꯣꯏ
ꯒꯔꯤ ꯑꯅꯤ ꯑꯍꯨꯝ ꯃꯥꯜꯂꯤꯔꯤꯕꯣ ꯍꯧꯖꯤꯛ ꯍꯥꯏꯅꯔꯤꯁꯦ
ꯑ ꯈꯜꯗꯅꯦ ꯕꯦꯔꯦꯜ ꯅꯥꯏꯟꯇꯤꯃꯨꯛ ꯍꯥꯏꯔꯒꯦ ꯌꯥꯝ ꯂꯨꯝꯕꯅꯦꯕ ꯒꯥꯔꯤ ꯑꯍꯨꯝ ꯃꯔꯤ
ꯁꯤꯃꯤꯁꯤꯁꯨ ꯄꯕꯤꯔ ꯍꯥꯏꯦ ꯎꯝ ꯐꯁ
ꯂꯣꯏꯒ ꯀꯨꯝꯗꯣꯏꯔꯣ
ꯀꯀꯨꯝꯕ ꯏꯗ ꯅꯨꯡꯁꯥ ꯁꯥꯕ ꯀꯅ ꯀꯥꯏ ꯀꯥꯏꯗꯒꯤꯦ
ꯁꯣ
ꯎ ꯇꯁ ꯩꯁꯨꯣꯏꯁ ꯄꯠꯇꯅ
ꯁꯨꯝ ꯇꯦꯛ ꯇꯤꯛꯀꯦꯠꯁꯦ ꯂꯩꯕꯗꯣ ꯑꯗꯨꯝ ꯅꯨꯡꯉꯥꯏꯇꯦꯗꯅ ꯀꯨꯝꯃ ꯌꯦꯡꯉ ꯁ ꯍꯥꯏꯕꯅꯤꯗ
ꯑꯩ ꯇꯧꯋꯤꯗ ꯁꯨꯃꯥꯏꯅ ꯑꯗꯨꯝ ꯂꯩꯕꯗꯨꯕ ꯁꯋꯥ ꯑꯗꯨꯦ ꯀꯔꯤꯗ ꯀꯔꯛ ꯃꯗ꯭ꯔ ꯍꯥꯏꯥꯏꯗꯅ ꯃꯣꯏ ꯂꯤꯇꯉꯥꯏꯁꯤꯗ
ꯏꯔꯥꯡꯒꯨꯝꯕꯁꯦ ꯎꯗꯕꯨ ꯀꯨꯏꯔꯦꯍꯦ ꯑꯩꯈꯣꯏꯗꯤ ꯌꯨꯝꯗ ꯑꯗꯨꯝ ꯂꯩꯕꯅꯤꯅ ꯏ ꯑꯣꯏꯔꯕꯣ ꯇꯦꯁꯦ
ꯌꯒꯗꯨꯗꯤ ꯀꯩꯅꯣ ꯁꯤꯁꯤ ꯀꯨꯝ ꯆꯠꯂꯤꯌꯦ ꯑꯠꯇ ꯑꯗꯨꯝ ꯃꯅꯥꯛꯇ ꯣꯏꯗ ꯁꯀꯦ ꯀꯠꯇꯔ ꯃꯅꯥꯛ ꯇꯨ
ꯑꯥ
ꯑꯗꯨꯗ ꯒꯥꯔꯤ ꯑꯃꯨꯛ ꯀꯥꯒꯨꯝꯕ ꯑꯗꯨꯝ ꯂꯥꯛꯑꯗꯤ ꯑꯗꯨ ꯑꯃꯨꯛ
ꯂ ꯐꯅꯤꯡꯉ
ꯆꯗꯔꯣ ꯆꯂꯔꯣ
ꯒꯦꯇꯪ ꯇ ꯑꯣ ꯑꯣ ꯑꯣ ꯐꯔꯦ ꯐꯔꯦ ꯑꯗꯨꯗꯤꯕ
ꯎꯝ
ꯊꯥꯎ ꯊꯥꯎ
ꯐꯔꯦ ꯐꯔꯦ
ꯑꯥ ꯑ